ꯍꯜꯂꯣ ꯇꯕ ꯍꯜꯂꯣ ꯇꯕ ꯍꯜꯂꯣ ꯑꯗꯣ ꯇꯥꯕ꯭ꯔꯣ
ꯍꯣꯏ ꯇꯥꯏꯌꯦ
ꯀꯔꯤ ꯇꯧꯔꯒ ꯂꯩꯕꯣ
ꯇꯧꯔꯤꯗ ꯑꯗꯨꯝ ꯁꯨꯝ ꯐꯝꯃꯒ ꯂꯩꯌꯦꯦ ꯅꯪꯗꯤ ꯅꯪꯦꯛ ꯅꯪ ꯦꯛꯒ꯭ꯔꯥꯎꯁꯤꯦ ꯆꯪ ꯇꯦ
ꯇꯥꯕ꯭ꯔꯣ ꯑꯣ ꯍꯧꯖꯤꯛꯇꯀꯤ
ꯇꯥꯏ ꯍꯣꯏ ꯃꯄꯥꯟꯅ ꯊꯣꯛꯅ ꯑꯗꯣ
ꯍ ꯍꯣꯏ ꯑꯣꯀꯦ ꯅꯔꯝ ꯀꯣ ꯑ
ꯉꯥꯏꯔꯣꯝꯗ ꯕꯣ ꯐꯖꯅ ꯌꯦꯡꯕ ꯃꯥꯜꯅꯤꯀꯣ
ꯍꯣꯏ ꯃꯌꯥꯝ ꯌꯦꯡꯕꯒ ꯂꯩ ꯁꯄꯣꯗꯨ
ꯅꯪꯅ ꯌꯦꯡꯕ꯭ꯔꯣ
ꯑꯗꯨꯗꯤ ꯌꯦꯗꯦ ꯌꯦꯅꯤꯗꯦ
ꯀꯩꯗꯔꯦ
ꯕꯒꯕꯅ ꯌꯦꯦ
ꯑꯗꯨꯗ ꯇꯨꯝꯅꯔꯣ ꯅꯠꯇ꯭ꯔꯒ ꯌꯨꯝ ꯑꯃꯨꯛ ꯍꯟꯗꯣꯏꯔꯣꯅ
ꯇꯒꯅꯦꯁꯤꯗ
ꯑꯣ ꯀꯅꯥꯂ ꯑꯗꯨꯨꯝ ꯂꯩꯩꯅꯣ
ꯑ ꯑꯩꯒꯤ ꯏꯆꯦꯒ ꯇꯨꯡꯕꯅꯤ
ꯑꯣ ꯑꯗꯣ ꯅꯣꯏ ꯏꯆꯦ ꯃꯃꯥꯗꯤ ꯂꯥꯛꯇꯕ꯭ꯔꯣ
ꯅ ꯍꯥꯏꯕ
ꯅꯣ ꯆꯦ ꯀ ꯃ ꯃꯥ ꯑꯗ
ꯃꯥꯁꯂꯌꯦꯦ
ꯅ ꯃꯥꯁꯨ
ꯍ
ꯃꯥꯗꯤ ꯑꯃꯨꯛ ꯍꯟꯒꯗ꯭ꯔꯣ
ꯍꯟ꯭ꯔꯦ ꯑꯁꯤꯒꯤ ꯇꯨꯡꯗꯅꯤ
ꯑꯁ ꯌꯥꯝ ꯅꯨꯡꯉꯥꯏꯌꯦ ꯅꯣꯏꯁꯦ ꯅꯪꯗꯤ ꯅꯣꯏꯗ ꯅꯣꯏ ꯅꯪꯒꯤ ꯅꯣꯏꯗ ꯌꯦꯡꯕ ꯌꯥꯏꯅ ꯀꯩꯒꯤ ꯑꯃꯨꯛ ꯆꯠꯄ꯭ꯔꯣ ꯅꯪꯒꯤ
ꯃ ꯑꯩꯒꯤ ꯏꯆꯦꯅ ꯀꯧꯕꯅꯦ ꯑꯩ ꯆꯠꯅꯤꯡꯗꯦ ꯍꯥꯏꯔꯒ ꯃꯥꯅ ꯅꯝꯐꯨꯗ ꯇꯧꯕ ꯑꯗꯣ ꯑꯩ ꯅꯨꯡꯉꯥꯏꯇꯦꯅ ꯑꯗꯨꯒꯤ ꯆꯀꯔꯤ
ꯑꯁ ꯌꯥꯝꯉꯥꯏ ꯍꯅꯁꯤꯗꯤ ꯑꯩꯁꯨ ꯉꯁꯤꯗꯤ ꯌꯦꯡꯗ꯭ꯔꯦ ꯉꯔꯥꯡꯁꯨ ꯌꯦꯡꯗꯦ
ꯂꯩꯒꯤꯔꯣ ꯐꯨꯠꯕꯜꯗ ꯏꯟꯇ꯭ꯔꯦꯁ ꯂꯩꯇꯕ꯭ꯔꯣ
ꯌꯦꯡꯉꯤꯗ ꯅꯣꯡꯃ ꯅꯣꯡꯃꯗꯤ ꯉꯁꯤꯁꯨ ꯌꯦꯡꯅꯤꯡꯕꯅꯤ ꯑꯗꯨ ꯉꯁꯤ ꯅꯦꯉꯣ ꯈꯔ ꯅꯨꯡꯉꯥꯏꯕ ꯑꯃꯛ ꯑꯗꯨꯒꯤ ꯑꯃꯨꯕ ꯐꯣꯟꯁꯤꯅ ꯅꯤꯡꯕ ꯅꯍꯥꯟꯗꯤ ꯅꯦꯠꯋꯥꯛ ꯁꯨꯡꯌꯥ ꯌꯥꯗꯔꯕꯅꯤꯕ ꯉꯁꯤ ꯈꯛꯇ ꯅꯦꯠꯋꯥꯛꯐꯨꯛ ꯅꯨꯡꯉꯥꯏꯕ ꯑꯗꯨꯗꯤ
ꯎꯥꯏꯅ
ꯍ
ꯀꯔꯤꯁꯥꯡ ꯀꯔꯤ ꯀꯔꯤꯁꯥꯡ ꯆꯔꯦ ꯅꯪꯗꯤ
ꯌꯦꯡꯅꯦ
ꯀꯅꯥꯅ ꯊꯣꯡꯕꯔꯣ
ꯑꯩꯁꯨ ꯊꯣꯡꯉꯦ ꯏꯄꯥꯁꯨ ꯊꯣꯡꯉꯦ ꯑꯅꯤꯃꯛ ꯊꯣꯡꯉꯦꯗ ꯉꯁꯤꯁꯦ ꯏꯁ
ꯑꯗꯨꯗꯤ ꯌꯥꯝ ꯍꯥꯎꯒꯅꯤꯅ
ꯑꯁ ꯌꯥꯝ ꯍꯥꯏꯁꯤꯗꯤ ꯑꯩꯅ ꯊꯣꯡꯑꯝꯅꯤꯅ
ꯃꯥꯂꯦ ꯃꯥꯂꯦ
ꯎꯝ ꯈꯪꯗ꯭ꯔꯥ ꯅꯪ ꯑꯩꯅ ꯊꯣꯡꯕꯗꯣ ꯅꯪ ꯆꯥꯔꯗ꯭ꯔꯣ ꯌꯥꯝ ꯍꯥꯎꯝꯅꯦ
ꯑꯦ ꯈꯔ ꯀꯥꯎ ꯈꯔꯦ ꯑꯃꯨꯛꯀ ꯑꯩ ꯎꯝ ꯍꯌꯦꯡ ꯆꯥꯕꯜ ꯂꯥꯇꯀꯣ ꯅꯪ ꯊꯣꯡꯣꯡ ꯀꯣ
ꯍꯣꯏ ꯍꯣꯏ ꯑꯗꯨ ꯎꯝ ꯆꯥꯡ ꯌꯥꯝꯃꯦꯌꯦ ꯌꯦꯟ ꯆꯥꯡꯉ ꯂꯥꯎꯑꯣꯅ ꯌꯨꯛꯇ
ꯑ ꯂꯥꯛꯅꯤꯉꯥꯏ ꯈꯔ ꯇꯥꯈ꯭ꯔꯦꯕ
ꯑꯗꯣ ꯍꯌꯦꯡꯗꯣ ꯑꯌꯨꯛꯇꯣ ꯍꯧꯒꯠꯂꯒ ꯁꯤꯗ ꯀꯨꯝꯃꯣ ꯅꯣꯏꯗ ꯊꯣꯛꯇꯕꯤꯗ ꯑꯁꯤꯗ ꯀꯨꯝꯃꯣ ꯑꯗꯨꯒ ꯆꯥꯔꯒ ꯋꯥꯍꯟꯈ꯭ꯔꯣ
ꯎꯝ ꯑꯗꯨ ꯑꯗꯨꯁꯨ ꯐꯔꯛ ꯇꯥꯔꯦ ꯑꯩ ꯍꯌꯦꯡꯀꯣ ꯂꯧ ꯆꯠꯀꯅꯤ ꯍꯥꯏꯕ
ꯑꯗꯨꯅꯦꯅ ꯁꯤꯗ ꯂꯥꯛꯑꯣ ꯑꯗꯨ ꯆꯥꯔꯒ ꯂꯧ ꯆꯠꯈ꯭ꯔꯣꯅ ꯍꯌꯦꯡ ꯑꯩꯁꯨ ꯑꯦꯛꯖꯝ ꯂꯩꯌꯦꯕ ꯑꯗꯨꯒꯤ ꯉꯟꯅ ꯆꯠꯦ
ꯍꯦꯡ ꯊꯦꯡꯒꯦꯗꯤ ꯑꯩ ꯅꯪ ꯅꯪꯉꯣꯟꯗ ꯅꯪꯒꯤ ꯌꯨꯝꯗ ꯂꯥꯛꯈ꯭ꯔꯗꯤ ꯍꯧꯖꯤꯛ ꯉꯟꯅ ꯍ ꯑ ꯍꯌꯦꯡ ꯉꯥꯟꯅ ꯆꯀꯅꯦꯕ
ꯑꯣ ꯅꯃꯥꯒ ꯅꯣꯏ ꯆꯤꯁꯨ ꯆꯀꯅꯤ ꯍꯥꯏꯕ ꯅꯠꯇ꯭ꯔꯣ
ꯍꯣꯏ ꯃꯥꯁꯨ ꯆꯠꯀꯅꯤ ꯍꯥꯏ ꯈꯪꯗꯦ ꯆꯠꯒꯦꯔꯥ ꯆꯠꯂꯣꯏꯔꯥ ꯃꯥꯒꯤ
ꯐꯩ ꯐꯩ ꯆꯠꯀ ꯗꯝꯅꯤ
ꯄꯨꯕꯤꯒꯦ ꯃꯍꯥꯛꯁꯨ
ꯍꯥꯥ
ꯃꯥ ꯃꯥ ꯃꯥꯁꯨ ꯄꯨꯕꯤꯒꯦꯕ ꯑꯩ
ꯍꯣꯏ ꯄꯨꯕꯤꯌꯨ ꯄꯨꯕꯤ ꯄꯨꯕꯤꯑꯣ ꯄꯨꯕꯤꯌꯣ
ꯎꯝ
ꯆꯠꯁꯨꯅꯨ ꯃꯁꯨ ꯃꯣꯏꯗꯤ ꯂꯧ ꯂꯩꯇꯦ ꯍꯥꯏꯕꯅꯦꯅꯦ ꯍꯟꯗꯛꯇꯤ
ꯎꯝ ꯂꯩꯇꯦ ꯍꯥꯏꯕꯒꯨꯝ ꯈꯪꯗꯦ ꯑꯩꯁꯨ
ꯂꯩꯇꯦ ꯍꯥꯏꯔꯝꯅꯤ ꯃꯣꯏ ꯄꯨꯕꯤꯌꯣꯅ ꯑꯗꯣ ꯊꯥꯕꯤꯒꯨꯝꯕ ꯂꯩꯔꯗꯤ ꯄꯤꯕꯤꯈꯣ ꯅꯃꯥꯒꯤꯁꯨ
ꯂꯩꯔꯗꯤ ꯄꯤꯒꯅꯦ ꯅꯪꯒꯤꯁꯨ
ꯑꯁ ꯅꯪ ꯍꯌꯦꯡ ꯅꯪ ꯍꯌꯦꯡ ꯂꯧ ꯆꯠꯂꯥꯗꯤ ꯎ ꯀꯩꯅꯣ ꯑꯉꯥꯡꯗꯨꯗꯤ ꯀꯅꯥꯝꯇ ꯀꯣꯟꯕꯤꯅꯤꯉꯥꯏ ꯂꯩꯔꯝꯃꯣꯢ ꯃꯣꯏ ꯃꯊꯟꯗ ꯌꯥꯝ ꯋꯥꯔꯝꯅꯤ ꯢꯅꯦꯗꯣ
ꯑ ꯑ ꯅꯥꯍꯜ ꯊꯨꯅꯥ ꯂꯥꯛꯀꯅꯤ
ꯅꯨꯃꯤꯠ ꯆꯨꯞꯄ ꯆꯠꯂꯣꯏꯗ꯭ꯔꯣ
ꯆꯠꯂꯣꯏ ꯌꯥꯝ ꯋꯥꯕꯗꯣ ꯌꯥꯝ ꯁꯥꯕꯗꯣ ꯀꯅꯥ ꯆꯠꯀꯦꯔ
ꯑꯗꯣ ꯍꯌꯦꯡ ꯅꯣꯡ ꯇꯔꯁꯨ ꯆꯠꯀꯗ꯭ꯔꯣ
ꯅꯣꯡ ꯇꯥꯔꯗꯤ ꯆꯠꯂꯣꯏ ꯅꯣꯡ ꯁꯥꯔꯗꯤ ꯆꯠꯀꯅꯤ ꯍꯥꯏꯌꯦ ꯑꯩꯒꯤ ꯏꯃꯥꯅ
ꯌꯥꯝ ꯐꯩꯅꯦ ꯑꯩꯗꯤ ꯂꯧ ꯑꯃꯨꯛꯐꯥꯎ ꯆꯠꯇꯔꯤ ꯑꯩꯁꯨ ꯆꯠꯅꯤꯡꯕꯅꯦ
ꯆꯠꯂ ꯆꯠꯂꯁꯦꯅ
ꯑꯩ ꯍꯥꯉꯦꯡ ꯑꯦꯖꯥꯝ ꯂꯩꯌꯦ ꯑꯗꯨꯒꯤꯅꯦ ꯏꯃꯥꯅ ꯏꯔꯥꯏꯗ ꯆꯠꯁꯤ ꯍꯥꯏꯕ ꯏꯔꯥꯏꯁꯨ ꯑꯩ ꯖꯥꯝꯃꯨꯛ ꯂꯩꯕ ꯑꯗꯨꯗꯤ ꯆꯠꯄ ꯌꯥꯔꯣꯏꯕ
ꯎ ꯅꯪꯒꯤ ꯑꯦꯛꯖꯥꯝꯗꯤ ꯀꯔꯤ ꯐꯥꯎ
ꯑ ꯍꯌꯦꯡꯒ ꯍꯪ ꯆꯤꯠꯒ
ꯎꯝ ꯌꯥꯝ ꯐꯩꯅ
ꯈꯪꯗꯦ ꯍꯌꯦꯡꯁꯦ ꯅꯨꯃꯤꯠ ꯆꯨꯞꯄ ꯆꯠꯇꯣꯏꯅꯦ ꯅꯥꯏꯟ ꯊꯥꯔꯇꯤꯗ ꯍꯧꯔꯒ ꯊ꯭ꯔꯤ ꯊꯥꯔꯇꯤꯗ ꯂꯣꯏꯔꯤꯅꯤ ꯍꯥꯏꯅꯦ
ꯌꯥꯝ ꯋꯥꯒꯅꯤꯍꯦ
ꯍꯣꯏ ꯌꯥꯝ ꯋꯥꯕꯅꯤ
ꯅꯣꯡ ꯁꯥꯔꯗꯤꯀꯣ ꯑꯦꯛꯖꯥꯝ ꯍꯣꯔꯗ
ꯍꯣꯏ ꯃꯣꯏꯒꯤꯗꯨ ꯎꯝ ꯌꯥꯝ ꯋꯥꯏ ꯅꯍꯥꯟ ꯑꯩ ꯑꯦꯛꯖꯥꯝ ꯆꯠꯄꯗꯣ ꯑꯩꯒꯤ ꯀꯥꯗꯣ ꯑꯩꯒꯤ ꯔꯨꯝꯗꯣ ꯃꯣꯏ ꯐꯦꯟ ꯑꯃꯈꯛ ꯑꯃ ꯑꯃꯈꯛ ꯊꯝꯃꯦꯕ ꯑꯗꯨ ꯐꯦꯟꯗꯣ ꯃꯃꯥꯡꯗ ꯑꯣꯏꯅ ꯊꯝꯈ꯭ꯔꯕ ꯑꯁ ꯃꯅꯤ ꯁꯥꯕꯗꯣ ꯁꯥꯕꯗꯨ
ꯎꯝ ꯑꯩꯒꯤ ꯐ꯭ꯔꯦꯟ ꯂꯩ ꯄꯨꯒꯦꯔꯥ
ꯃꯆꯥꯗꯨꯔꯣ
ꯍꯣꯏ
ꯍꯣꯏ ꯄꯥꯏꯕ ꯌꯥꯏꯔꯗꯤ ꯄꯥꯏꯅꯤꯌꯦ ꯌꯥꯝ ꯁꯥꯏꯌꯦ ꯍꯌꯦꯡ ꯑꯌꯨꯛ ꯑꯩ ꯉꯟꯅ ꯍꯧꯒꯠꯂꯗꯤ ꯂꯥꯛꯀꯦ ꯑꯗꯨꯗ ꯑꯩ ꯎꯝ ꯎꯝ ꯑꯗꯣ ꯅꯪ ꯆꯥꯖ ꯅꯪ ꯅꯪ ꯀꯔꯥꯁ ꯇꯧꯕꯤꯕ꯭ꯔꯥ
ꯍꯣꯏ ꯆꯔꯁꯇꯤ ꯇꯧꯕꯤꯔꯦ
ꯑ ꯅꯪ ꯍꯌꯦꯡ ꯅꯪ ꯍꯌꯦꯡ ꯑꯉꯥꯡ ꯃꯥꯇ ꯁꯤꯟꯅꯔꯝꯃꯤꯔ
ꯍꯣꯏ ꯌꯥꯏ ꯑꯩꯁꯨ ꯂꯩ ꯂꯩꯗꯤ ꯂꯩꯒꯅꯦꯕ ꯑꯩꯗꯤ ꯂꯩꯒꯅꯤ
ꯑꯩ ꯑꯩ ꯂꯥꯛꯄ ꯁꯪ ꯑꯩ ꯑꯩ ꯂꯥꯛꯄ ꯁꯪꯗꯗꯤ ꯏꯃꯥꯟꯅꯕꯤꯗ ꯑꯣꯏꯅ ꯊꯥꯒ ꯊ ꯍꯥꯏꯦꯕ
ꯍꯣꯏ ꯍꯣꯏ
ꯥꯟꯕꯤ ꯃꯊꯛ ꯂꯩꯀꯥꯏ ꯍꯥꯏꯗꯤ ꯀꯥꯔ ꯀꯨꯝꯃꯛꯀꯅꯤ ꯂ ꯍꯩꯌꯦ ꯑꯗꯨ ꯃꯉꯣꯟꯗ ꯂꯧꯕꯤꯌꯣ ꯍꯥꯏꯅ ꯍꯥꯏꯕꯤ ꯍꯥꯏꯒꯦ ꯇꯧꯕꯅꯤꯗ ꯅꯪ ꯂꯩ ꯅꯪ ꯅꯪ ꯄꯨꯡ ꯌꯥꯔ ꯆꯗꯕ ꯃꯥꯟꯒꯦ
ꯎꯝ ꯎ ꯈꯗꯤꯗ ꯑ ꯍꯥꯎꯁ ꯅ ꯍ ꯅ ꯑ ꯔꯔꯤ ꯍꯥꯏꯥꯏꯁꯔꯥ ꯈꯪꯦ ꯑ ꯉꯅ ꯍꯒꯜꯒꯤ ꯉꯅ ꯆꯀꯅꯤ
ꯗꯤ ꯑꯩꯁꯨ ꯃꯥꯡ ꯃꯄꯥ ꯆꯠꯀꯗꯕ ꯃꯥꯜꯂꯦ
ꯅꯪꯗꯤ ꯀꯅꯥ ꯀꯅꯥ ꯑꯣꯛꯇꯣꯗ ꯆꯀꯅꯤ
ꯍꯌꯦꯡꯁꯦ ꯑꯩꯈꯣꯏ ꯅꯣꯏ ꯂꯩꯀꯥꯏꯗꯒꯤ ꯚꯦꯟ ꯑꯃ ꯍꯦꯛ ꯆꯠꯂꯦꯅ ꯃꯃꯥꯒ ꯑꯗꯨ ꯑꯗꯨ ꯄꯥꯥꯗ ꯍꯥꯏꯅꯈꯤꯕꯅꯤ ꯃꯥꯅ ꯆꯠꯄ ꯌꯥꯏ ꯍꯥꯏ ꯑꯗꯣ ꯃꯣꯏꯒ ꯆꯩꯔꯈꯜꯂꯤ ꯌꯥꯔꯤ ꯃꯣꯏꯔ ꯆꯠꯒꯅꯤ ꯍꯧꯖꯤꯣꯏ ꯤꯡꯁꯦꯗ ꯑꯃꯨꯛ ꯊꯣꯛꯎꯗꯣ ꯇꯜꯂꯦꯕ ꯂꯝꯕꯤꯁꯨ ꯅꯨꯡꯉꯥꯏ ꯆꯕꯅꯤꯅꯀꯣ ꯍꯟꯗꯛꯇꯤ ꯌꯥꯝ ꯅꯣꯡ ꯇꯥꯕꯒꯤ
ꯎ ꯃꯥꯆꯂꯗꯤ ꯅ ꯅꯣꯏꯁꯨ ꯆꯜꯂꯂ
ꯍꯣꯏ ꯎꯝ ꯍꯣꯏ ꯚꯔꯥꯁꯨ ꯑꯗꯨꯝ ꯆꯞ ꯃꯥꯟꯅꯅꯤꯅꯀꯣ ꯇ ꯃꯣꯏꯦꯊꯦ ꯍ ꯌꯥꯝ ꯐꯥꯏ ꯍ ꯊꯣꯛꯇ꯭ꯔꯕꯅꯤꯅ
ꯅꯪꯒꯤ ꯅꯕꯥꯅ ꯄꯤꯗꯦ ꯆꯠꯃꯤꯟꯂꯒꯦꯔꯥ
ꯆꯃꯤꯝ ꯏꯕꯥꯃ
ꯑꯅ
ꯑꯩꯗꯤ ꯏꯊꯟꯗ ꯑꯣꯏ ꯑꯣꯏꯔꯔ ꯑꯣꯏꯒ ꯖꯥ ꯌꯥꯝ ꯄꯛꯀꯗꯨꯝꯅꯤꯕ ꯅꯍꯥꯟꯗꯤ
ꯑ
ꯑ ꯃꯥꯁꯨ ꯆꯠꯈꯤꯅꯤ ꯃꯥꯁꯨ ꯍꯌꯦꯡꯒ ꯍꯪꯆꯤꯠꯅꯦ ꯍꯥꯏ ꯑꯗꯨꯗꯤ ꯄꯅꯤꯃ ꯆꯠꯃꯤꯟꯅꯔꯦꯅꯦ
ꯐꯖꯅ ꯆꯠꯂꯣ ꯐꯖꯅ ꯁꯤꯔꯣ
ꯍꯣꯏ ꯂꯥꯏꯔꯤꯛꯁꯨ ꯄꯥꯗ꯭ꯔꯤ ꯑꯩꯗꯤ ꯀꯃꯥꯏꯅ ꯊꯥꯗꯣꯏꯅꯣ ꯈꯪꯗꯦ
ꯀꯩꯁꯨ ꯀꯥꯏꯗꯦꯅ ꯅꯪ ꯑꯗꯨꯝ ꯈꯜꯂꯒ
ꯑ ꯑꯣꯟ ꯑꯗꯨꯝ ꯏꯕ ꯇ ꯍꯥꯏꯔꯦ ꯦꯪ ꯁ ꯁꯔꯃꯅꯤ ꯍꯠ ꯄꯪ ꯁꯦꯝ ꯁꯦꯝꯒꯅꯤ ꯍꯌꯦꯡꯗꯤ ꯈꯪꯗꯕꯅꯤꯅ ꯈꯪꯗꯕꯁꯤꯡꯁ ꯂꯣꯏ ꯏꯈꯤꯕꯅꯤ
ꯑꯗꯨꯅ ꯐꯕꯅꯦ
ꯍꯣꯏ ꯑꯗꯨ ꯅꯨꯡꯉꯥꯏꯁꯪꯗꯕ ꯃꯥꯜꯂꯦ
ꯎꯝ ꯎꯝ ꯑꯩꯒꯤ ꯀꯣꯛꯁꯦ ꯌꯥꯝ ꯅꯥꯕꯗꯣ ꯉꯅꯨꯡꯁꯤ
ꯇꯨꯝꯃꯒ ꯆꯥꯕ ꯂꯩ ꯂꯩꯔꯤ ꯅꯪ
ꯎ ꯇꯨꯝꯃ ꯆꯕ ꯈꯠꯇꯗ ꯅꯠꯇꯦ ꯑ
ꯑꯩꯅ ꯍꯥꯏꯗ꯭ꯔꯣ ꯑꯦꯛꯁꯔꯁꯥꯏꯁꯀꯨꯝꯕ ꯇꯧꯋꯣ
ꯑꯣ ꯁꯨꯗ꯭ꯔꯀꯥ ꯊꯥꯗꯅꯦ ꯑꯩ ꯑꯩ ꯆꯥꯕꯗꯣ ꯑꯩ ꯑꯩꯒꯤ ꯗꯥꯏꯠꯇꯣ ꯆꯥꯕꯗꯣ ꯌꯥꯗꯦꯕ ꯑꯦꯛꯁꯔꯁꯥꯏꯁ ꯇꯧꯔꯁꯨ ꯑꯩ ꯆꯥꯕ ꯀꯟꯇ꯭ꯔꯣꯜ ꯇꯧꯗ꯭ꯔꯗꯤ ꯌꯥꯗꯦꯕ
ꯑ ꯇ ꯨꯝꯃꯒ ꯆꯥꯔꯒ ꯂꯩꯕꯩꯅꯤ
ꯈꯪꯗ꯭ꯔꯦ ꯍꯌꯦꯡꯅ ꯂꯧ ꯆꯠꯊꯅꯤ ꯑꯗꯣ ꯑꯗꯨ ꯑꯗꯨꯝꯥꯏꯅ ꯈꯪꯒꯅꯤ ꯑꯩ ꯀꯪꯒꯦꯔꯥ ꯅꯣꯏ
ꯁꯤ ꯅꯣꯡꯃ ꯀꯗ ꯆꯠꯂꯒ ꯀꯪꯅꯦꯕ ꯑꯌꯥ ꯋꯥꯈꯥꯜꯗꯤ ꯋꯥꯀꯥꯜ ꯌꯥꯝ ꯁꯒꯠꯂꯦ ꯅꯪꯗꯤ
ꯀꯩꯅꯣ ꯑꯗꯨ ꯑ ꯑꯗꯨ ꯑꯗꯨꯃꯥꯏꯅ ꯈꯪꯗ꯭ꯔꯗꯤ ꯀꯔꯤ ꯀꯔꯤ ꯇꯧꯒꯅꯤ
ꯍꯌꯦꯡ ꯅꯨꯃꯤꯠ ꯅꯨꯃꯤꯠ ꯑꯃꯈꯛꯇꯅ ꯂꯧ ꯆꯠꯂꯒ ꯀꯪꯒꯗ꯭ꯔꯥ ꯀꯥꯏꯅ ꯋꯥꯈꯜ ꯁꯤꯗꯤ ꯑꯩ ꯌꯥ ꯌꯥꯝ ꯁꯦꯝ ꯁꯥꯔ ꯂꯩꯥꯕ ꯃꯥꯥꯟꯂꯦꯅꯦ
ꯉꯛꯇꯕ ꯂꯩ ꯉꯛꯇꯕ ꯉꯝꯗꯦꯀꯣ ꯃꯤꯁꯤꯡꯁꯦ ꯆꯠꯅꯤ
ꯖꯥꯠ ꯖꯥꯠ ꯑꯗꯨꯗꯤ ꯀꯦꯁꯨ ꯇꯧꯒꯦ
ꯀꯩꯅꯣ ꯀꯥꯏꯗꯩ ꯄꯨꯔꯛꯄ ꯋꯥꯅꯣ ꯈꯡꯗꯦ
ꯌꯥꯗꯦ ꯍꯩ ꯍꯌꯦꯡ ꯅꯣꯡ ꯇꯥꯔꯗꯤ ꯐꯒꯗꯧꯕ
ꯀꯔꯤꯒꯤ ꯂꯧ ꯆꯠꯀꯅꯤ ꯍꯥꯏꯔꯒ ꯅꯣꯡ ꯇꯥꯔꯤꯕ ꯀꯩꯅ ꯅ ꯂꯧ ꯆꯠꯀꯦ ꯍꯥꯏꯔ ꯅꯣꯡ ꯇꯥ
ꯑꯗꯨ ꯁꯤꯡꯕ꯭ꯔꯣ ꯁꯤꯡꯒꯦꯗ
ꯁꯤꯡꯕ ꯍꯥꯏꯗꯤ ꯀꯩꯅꯣ
ꯅꯪ ꯈꯪꯗꯦ ꯁꯤꯡꯕ ꯍꯥꯏꯕ
ꯀꯩꯅꯣ ꯁꯤꯡꯕ ꯍꯥꯏꯕꯗꯤ ꯁꯤꯡꯗ꯭ꯔꯣ ꯍꯥꯏꯕ꯭ꯔꯣ ꯍꯣꯏ ꯍꯣꯏ ꯌꯥꯝ ꯁꯤꯡꯉꯦ ꯀꯣꯛ ꯌꯥꯝ ꯁꯥꯟꯅꯩꯀꯣ ꯅꯪꯗꯤ ꯌꯥꯝ ꯊꯥꯒꯠꯄ ꯃꯥꯜꯂꯦꯅꯤꯉ ꯀꯣꯛꯇ
ꯍꯧꯖꯤꯛꯀꯥꯟꯗꯤ ꯀꯣꯛ ꯀꯣꯛ ꯁꯅꯥꯗꯗꯤ ꯎꯄꯥꯏ ꯂꯩꯇꯦ
ꯍꯣꯏ ꯌꯥꯝ ꯁꯥꯟꯅꯕ ꯃꯥꯜꯂꯦ ꯀꯣꯛꯇꯣ ꯐꯩꯌꯦ ꯐꯩꯌꯦ ꯁꯅꯥꯒꯗꯕꯅꯤ ꯅꯃꯥꯗ ꯇꯥꯛꯄꯤꯒꯦ
ꯅꯣꯡ ꯅꯣꯡ ꯆꯨꯔꯗꯤꯀꯣ ꯅꯣꯡ ꯆꯨꯔꯤꯗꯤ ꯐꯩꯅ
ꯑ
ꯉꯧꯕꯁꯨ ꯉꯧꯒꯅꯤ ꯌꯥꯝ ꯁꯥ ꯌꯥꯝ ꯁꯥꯕꯗꯣ ꯑꯩ ꯂꯩꯕ ꯉꯝꯗꯕ ꯌꯦꯟ ꯁꯥꯔꯗꯤ ꯑꯩꯒꯤ ꯀꯣꯛ ꯅꯥꯕ ꯑꯗꯨ ꯑꯗꯥ ꯂꯩꯌꯦꯕ ꯑꯗꯨꯒꯤ
ꯄꯨꯡ ꯀꯌꯥꯗ ꯇꯨꯝꯗꯣꯏꯅꯣ
ꯈꯪꯗꯦ